ꯍꯜꯂꯣ
ꯈꯥꯕ
ꯑꯩꯗꯤ ꯄꯥꯀꯠꯂꯨꯔꯦꯍꯦ ꯃꯦꯁꯦꯁ ꯊꯥꯕ ꯌꯥꯗꯕꯅꯤꯅꯥ ꯅꯉꯣꯟꯗ
ꯄꯥꯈꯠꯀꯗꯣ ꯄꯥꯈꯠꯀꯅꯣ ꯅꯪꯒꯤꯗꯃꯛꯇ ꯑꯩ ꯂꯩꯁꯤꯗꯤ
ꯎꯝ ꯄꯥꯈꯠꯄꯤꯗꯦ
ꯑꯩꯅ ꯊꯥꯈꯤꯕ ꯇꯟꯗꯣ ꯆꯥꯅꯤꯡꯗ꯭ꯔꯣ
ꯀꯗꯥꯏꯗ
ꯑꯩꯅ ꯊꯥꯈꯤꯕ ꯇꯟꯗꯣ ꯆꯥꯅꯤꯡꯗ꯭ꯔꯣ ꯅꯥꯝꯗꯣ
ꯆꯥꯅꯤꯡꯉꯦ ꯑꯩꯉꯣꯟꯗꯕꯨ ꯆꯥꯕꯒꯤ ꯃꯔꯝꯗꯕꯨ
ꯅꯪ ꯍꯧꯖꯤꯛ ꯍꯦꯜꯗꯤ
ꯑꯣꯗꯤ
ꯎꯝ
ꯑꯣ ꯑꯦꯍ ꯅꯪ ꯆꯠꯂꯨꯔꯕꯣ ꯀꯩꯅꯣꯗ ꯀꯥꯗ
ꯆꯠꯂꯨꯔꯦ ꯀꯩꯅꯣ ꯍꯪꯉꯣꯏꯗ ꯆꯪꯈꯒ꯭ꯔꯦꯅ ꯉꯁꯥꯏꯅꯦ ꯅꯨꯡꯊꯤꯟꯗ ꯊꯣꯡ ꯍꯥꯡꯗꫭꯛꯑꯒ ꯑꯩꯈꯣꯏꯒꯤ ꯑꯍꯥꯡ
ꯎꯝ
ꯇꯥꯕ꯭ꯔꫭ
ꯇꯥꯏꯌꯦ
ꯑꯗꯨꯗꯅꯦ ꯂꯩꯔꯝꯃꯤꯕ ꯃꯆꯥ ꯑꯃ
ꯑꯁ ꯅꯥꯄꯤ ꯀꯩꯅꯣ ꯇꯧꯕꯗꯣ ꯀꯧꯗ ꯌꯥꯔꯥꯔꯣꯏꯕꯣ ꯅꯥꯄꯤ ꯀꯛꯄ ꯄ ꯃꯤꯁꯤꯡꯗꯣ ꯅꯥꯄꯤ ꯀꯛꯄ ꯀꯩꯅꯣ ꯁꯤꯡꯗꯣ ꯂꯥꯛꯍꯟꯗ ꯌꯥꯔꯔꯣꯏꯕ ꯑꯃꯨꯛ ꯍꯧꯔꯑꯅꯤꯕ ꯁꯤꯖꯟꯗꯣ ꯅꯣꯡ ꯆꯨꯨꯔꯝꯅꯤꯅ
ꯎꯝ
ꯏ ꯃꯣꯏꯅꯤꯀꯥꯏ ꯀꯥ ꯃꯄꯥꯗꯨꯗꯤ ꯀꯤꯍꯦ ꯎꯝ
ꯀꯅꯥ
ꯃꯣꯅꯤꯀꯥ ꯍꯣꯏ ꯀꯥ ꯃꯥꯏ ꯀꯥ ꯃ ꯄꯥꯠꯂꯝ ꯀꯕꯩ
ꯎꯝ
ꯉꯥꯏ ꯀꯥꯃ
ꯅꯥꯄꯤ ꯀꯛꯄꯗꯣ ꯌꯦꯡꯕ ꯂꯥꯛꯀꯦ ꯍꯥꯏꯔꯦ
ꯎꯝ
ꯑꯛꯄ ꯂꯥꯛꯀꯦ ꯍꯥꯏꯔꯒ ꯑꯗꯨ ꯅꯣꯡꯉꯥꯟꯅ ꯂꯥꯛꯈꯤꯗ꯭ꯔꯦ
ꯎꯝ ꯃꯣꯏ ꯂꯥꯛꯀꯗꯕ ꯃꯇꯝꯗꯣ ꯑꯣꯏꯗꯕ ꯍꯧꯖꯤꯛ
ꯄꯖꯤ ꯅꯥꯏꯟꯂꯦꯟꯗ ꯖꯨꯗꯤꯤ ꯌꯣꯜꯂꯦ ꯍꯧꯖꯤꯛ ꯇꯨ ꯐꯤꯐꯇꯤꯗ
ꯇꯨ ꯐꯤꯞꯇꯤꯗ
ꯑꯗꯨꯗ ꯑꯩꯗꯤ ꯃꯣꯏꯒꯤꯁꯦ ꯄꯥꯝꯕ ꯌꯥꯎꯦ
ꯁꯤꯅꯥꯏꯂꯦꯗꯗꯤ
ꯀꯨꯏꯕ ꯎꯏꯔꯛꯇꯧꯔꯦꯗ
ꯑ ꯎꯏꯈꯤꯗꯣ ꯃꯤꯅꯤꯠ ꯇꯔꯥ ꯑꯃꯀꯥꯟꯗ
ꯑꯣꯏꯏꯔꯣꯏ ꯑꯣꯏꯔꯣꯏ ꯇꯨꯝꯃ ꯍꯡꯗꯤ ꯇ꯭ꯌꯨꯁꯟ ꯔꯅꯤ
ꯃꯥꯁꯦ
ꯀ꯭ꯂꯥꯁ ꯀ꯭ꯂꯥꯁ ꯂꯣꯏꯔꯒ ꯑꯗꯨꯝ ꯆꯠꯂꯒꯦ ꯇꯨꯏꯁꯟ ꯃꯐꯝꯗ
ꯎꯝ ꯑꯩ ꯅꯉꯣꯟꯗ ꯍꯩꯅꯅꯨꯡ ꯆꯥꯅꯤꯡꯉꯦ ꯍꯥꯏꯔꯝꯗ꯭ꯔꯥ
ꯎꯝ
ꯑꯗꯨ ꯍꯩꯅꯧꯗꯨ ꯄꯨꯔꯛꯑꯦꯕ ꯉꯁꯦ ꯈꯣꯏꯗꯥꯅ ꯑꯣꯐꯤꯁꯇ ꯃꯣꯏ ꯃꯃꯥꯟꯅꯕꯅ ꯄꯤꯔꯛꯑꯦꯅ ꯑꯗꯨꯒꯤꯅꯦ ꯑꯗꯨꯒ ꯑꯩꯁꯦ ꯕ꯭ꯔꯁ ꯇꯧꯊꯣꯛꯎꯔꯕ ꯀꯥꯎꯅ ꯑꯗꯨꯁꯨ ꯇꯥꯏꯦ ꯈꯦ ꯑꯃ ꯁꯦꯝ ꯍꯥꯏꯩꯅꯧ ꯍꯥꯏꯒꯗ꯭ꯔꯣ ꯑꯃ ꯈꯛ ꯈꯛ ꯂꯥꯎꯕꯤꯗꯣ
ꯎꯝ ꯃꯜꯂꯕ
ꯄꯨꯔꯥ ꯃꯨꯟ ꯂꯤ ꯁꯥꯥꯏꯗꯤ ꯇꯧꯕꯤꯗꯨꯅꯤ ꯄꯨꯔꯥꯗꯤ ꯃꯨꯟꯁꯦ
ꯎꯝ ꯎꯝ ꯎꯝ
ꯅꯠꯇ꯭ꯔ ꯏꯟꯁꯥꯡ ꯆꯥꯕ
ꯈꯣꯡꯗ꯭ꯔꯨꯝ ꯊꯣꯡꯕ ꯆꯥꯏꯌꯦ ꯅꯪꯗꯤ
ꯑꯩ ꯀꯥꯟꯁꯨ ꯑꯣꯏ ꯆꯥꯏ ꯑꯩꯈꯣꯏ ꯏꯃꯨꯡꯒꯤ ꯆꯥꯛ ꯊꯦꯡꯃꯟꯗꯅ ꯌꯥꯗ꯭ꯔꯦꯕꯖꯤꯀ ꯑꯥꯎ
ꯎꯝ
ꯇꯥꯡꯁꯨꯗꯕꯠꯇꯦ
ꯍꯌꯦꯡꯗꯒꯤꯩ ꯑꯩ ꯏꯁꯤꯡ ꯃꯌꯥꯝ ꯌꯥꯝ ꯊꯛꯄ ꯌꯥꯔꯣꯏ ꯎꯔꯤꯡꯁꯦ ꯐꯠ ꯐꯠꯇ꯭ꯔꯦ ꯏꯁꯤꯡ ꯊꯛꯇꯕꯁꯦ ꯎꯝ ꯑꯩꯅꯁꯨ ꯑꯗꯨꯝ ꯄꯥꯏꯕꯒꯤ
ꯅꯪꯒꯤ ꯁꯦꯔꯝ ꯑꯗꯨꯝ ꯐꯪꯈꯤꯗ꯭ꯔꯦꯅꯦꯀꯣ
ꯑꯧ ꯅꯍꯟ ꯂꯩ ꯆꯠꯂꯨꯗ꯭ꯔꯦꯗ ꯂꯩꯕ꯭ꯔꯥ ꯂꯩꯇꯕ꯭ꯔꯥ ꯈꯪꯗꯦ ꯄꯨꯗꯤ ꯄꯨꯔꯛꯑꯃꯅꯤ
ꯎꯝ
ꯈꯪꯗꯦꯗ ꯀꯃꯥꯏꯅ ꯇꯧꯗꯣꯏꯅꯣ
ꯑꯩꯁꯨ ꯃꯥꯏꯒꯤ ꯂꯣꯏ ꯂꯣꯏꯁꯤꯜꯂꯛꯑꯦ ꯍꯧꯖꯤꯗꯤ ꯊꯔꯣꯏ ꯀꯨꯞꯅ ꯇꯦꯡ ꯇꯦꯡ ꯇꯦꯡ ꯏꯦꯡ ꯆꯣꯡꯊꯣꯔꯂꯛꯑꯅꯤ ꯑꯩꯒꯤ ꯆꯦ
ꯎꯝ ꯎꯝ ꯎꯝ
ꯎꯝ
ꯅ ꯃꯥ ꯍꯜ ꯇꯣꯡ꯭ꯔꯕ
ꯈꯨꯃꯥꯏ ꯇꯨꯝꯈ꯭ꯔꯦ ꯉꯁꯤꯗꯤ ꯕꯣꯜ ꯂꯩꯇꯕꯅꯤꯅ ꯃꯣꯏ ꯑꯩ ꯉꯟꯅ ꯇꯨꯝꯈ꯭ꯔꯦ
ꯎꯝ
ꯕꯣꯂꯔꯗꯤ ꯑꯗꯨꯝ ꯉꯥꯛꯇꯪ ꯉꯥꯛꯇꯪ ꯑꯗꯨꯝ ꯌꯦꯡꯕꯅꯦꯕꯀꯣ ꯃꯣꯏꯗꯤ
ꯎꯝ
ꯆꯨꯝꯈ꯭ꯔꯦ ꯂꯣꯏꯅ ꯏꯆꯗ ꯉꯥꯏꯔꯦ
ꯕꯣꯜ ꯂꯩꯇꯦ ꯉꯁꯤ
ꯃꯣꯏꯒꯤ ꯔꯥꯎꯟ ꯑꯣꯐ ꯁꯤꯛꯁꯇꯤꯟꯗꯤ ꯂꯣꯏꯔꯝꯃꯅꯤꯌꯦ ꯍꯥꯟꯅ ꯆꯪꯕ ꯃꯈꯩꯗꯣ ꯑꯗꯨꯛ ꯑꯃꯨꯛ ꯆꯪꯝꯕ ꯃꯈꯩꯗꯣ ꯑꯃꯨꯛ ꯁꯥꯟꯅꯕ ꯍꯧꯗ ꯑꯣꯏꯔꯝꯃꯅꯤ
ꯎꯝ
ꯅꯪ ꯕ‌ꯣꯜ ꯌ‌ꯦꯡ ꯗꯦꯕ
ꯌꯦꯡꯗꯦꯗ ꯈꯪꯗꯦ ꯑꯩ ꯃꯦꯁꯤ ꯔꯣꯅꯥꯜꯗ‌ꯣꯒ ꯈꯪꯖꯗꯦ ꯈ‌ꯣꯏ ꯃꯦꯁꯤ ꯑꯣꯔ ꯔꯣꯅꯥꯜꯗꯣ ꯑꯃ ꯗ꯭ꯔꯃꯥ ꯑꯃꯗ ꯋꯦꯠ ꯂꯤꯞꯇꯤꯡ ꯀꯤꯝꯕꯣꯛ ꯆꯨꯗ ꯈꯪꯕ꯭ꯔꯥ
ꯎꯝ ꯈꯪꯉꯤ
ꯑꯗꯨꯗ ꯃꯥꯅ ꯅꯨꯄꯥ ꯑꯃ ꯗꯦꯠ ꯇꯧꯕ ꯍꯧꯕꯗ ꯃꯥꯅ ꯈꯪꯅꯕ ꯍꯧꯕꯗ ꯃꯦꯁꯤ ꯑꯣꯔ ꯑꯃ ꯅꯨꯄꯥꯁꯦ ꯀꯃꯥꯏꯅ ꯏꯝꯄ꯭ꯔꯦꯁ ꯇꯧꯅꯤ ꯍꯥꯏꯔ ꯀꯥꯟꯗ ꯑꯗꯨꯒꯤ ꯑꯃ ꯇ꯭ꯔꯤꯛ ꯑꯃ ꯁꯥꯟꯅꯕꯗꯣ ꯈꯪꯕ꯭ꯔꯥ
ꯎꯝ ꯃꯦꯁꯤ ꯄꯥꯝꯕ꯭ꯔꯥ ꯍꯪꯕꯩꯗꯨ ꯅꯠꯇ꯭ꯔꯥ
ꯑꯥ ꯃ‌ꯦꯁꯤ ꯑꯣꯔ ꯔꯣꯅꯥꯜꯗꯣ ꯍꯪꯕꯗꯣ
ꯎꯝ ꯎꯝ
ꯌꯥꯝ ꯅꯣꯛꯅꯤꯡꯕꯅꯦ ꯍꯥꯏꯕ
ꯎꯝ ꯃ‌ꯦꯁꯤ ꯇꯪ ꯉꯥꯏꯍꯧꯔꯦ ꯀꯩꯅꯣꯗꯣ ꯕꯣꯜꯗꯣ
ꯑꯣꯏꯔꯝꯕꯅꯤ
ꯑ ꯃꯣꯏ ꯄꯣꯛꯃꯤꯟꯅꯕꯗꯤ ꯅꯠꯇꯕ
ꯀꯔꯦ
ꯀꯩꯅꯣ ꯍꯥꯏꯇꯥꯔꯦ ꯄ‌ꯣꯛꯃꯤꯟꯅꯕꯗꯤ ꯅꯠꯇꯦꯕ ꯍꯦꯔꯣꯗꯨꯅ ꯌꯣꯛꯄ꯭ꯔꯥ ꯀꯩꯅꯣ ꯇꯧꯕꯅꯤ ꯃꯤꯗ‌ꯣ
ꯇ ꯃꯅꯤꯡꯗꯣ ꯀꯤꯝ ꯂꯥꯡ ꯖꯨ
ꯎꯝ ꯀꯤꯝꯔꯅꯤ ꯄꯤꯔꯛꯑꯣꯔ
ꯀꯩꯅꯣꯒꯤꯅꯣ ꯋꯦꯕꯂꯤꯠ
ꯈꯪꯉ
ꯑ ꯀꯩꯅꯣꯒꯤꯗꯣ
ꯀꯅꯥꯅ‌ꯣ ꯍꯥꯏꯁ‌ꯦ
ꯑꯁ ꯈꯪꯗꯦ ꯂꯣꯏ ꯀꯥꯎꯊꯣꯛꯈ꯭ꯔꯦꯅ ꯀꯣꯔꯤꯌꯥ ꯅꯨꯄꯥ ꯃꯃꯤꯡꯁꯦ ꯎꯝ
ꯅꯪꯗꯤ ꯍꯧꯖꯤꯛ ꯗ꯭ꯔꯃꯥ ꯑꯝꯇ ꯌꯦꯡꯗꯕ꯭ꯔꯥ
ꯀꯩꯅꯣꯗ ꯌꯦꯡꯗꯣꯏꯅꯦ
ꯅꯪ ꯅꯍꯥꯟ ꯍꯥꯏꯍꯧꯕꯗꯨꯔꯣ
ꯑ ꯗ꯭ꯔꯤꯝ ꯑꯣꯟ ꯌꯨ ꯍꯥꯏꯗꯣ
ꯑꯩꯗꯤ ꯆꯥꯏꯅꯤꯁ ꯌꯦꯡꯁꯤꯔ ꯈꯟꯕꯅꯦ ꯆꯥꯏꯅꯤꯖꯁꯤ ꯑꯃꯨꯛ ꯈꯤꯇꯪ ꯕꯣꯔꯤꯡ ꯆꯨꯒꯦ ꯆꯨꯒꯦ ꯇꯧꯕ
ꯅꯤꯍꯥꯎ
ꯍꯥꯎꯗꯣ ꯑꯦ ꯑꯩ ꯐꯥꯔꯁ ꯀ꯭ꯂꯥꯁꯇ ꯐꯥꯎꯋꯦꯍꯦ ꯃꯤꯍꯥꯎꯗꯣ
ꯆꯦ ꯀꯣꯡꯒ꯭ꯔꯦꯖꯨꯂꯦꯁꯟ ꯈꯥ
ꯊꯦꯡꯀ꯭ꯌꯨ ꯑꯩꯁꯨ ꯀꯩꯅꯣ ꯇꯧꯋꯦꯕ ꯏꯁꯄ‌ꯣꯀꯟꯗ‌ꯣ ꯏꯁꯐ‌ꯣꯀꯟꯗ ꯈꯤꯇꯪ ꯁ‌ꯣꯟꯕ
ꯎꯝ
ꯍꯣꯏꯌꯦ ꯀꯩꯅꯣ ꯇꯧꯗꯦꯗꯅ ꯃꯣꯏꯒꯤ ꯑꯣꯗꯤꯑꯣ ꯊꯥꯗꯣꯛꯑꯒ ꯍꯥꯏꯍꯟꯕꯗꯨꯗ ꯈꯔ ꯁꯣꯏꯒꯤꯕꯅꯦꯕ ꯑꯩꯗꯣ ꯑꯗꯨꯗꯒꯤ ꯑꯗꯨꯝ ꯌꯥꯈꯤꯗ꯭ꯔ‌ꯦꯗꯅ
ꯑꯗꯨꯒꯤ ꯍꯦꯔꯣꯗꯨꯒꯤ ꯐꯤꯂꯝ ꯑꯃ ꯂꯩꯕꯅꯤꯅ‌ꯦ ꯅꯨꯡꯉꯥꯏꯕ ꯀꯩꯅꯣ
ꯀꯩꯅꯣꯗꯨꯔꯣ ꯇ꯭ꯋꯦꯟꯇꯤ ꯐꯥꯏꯚ ꯇ꯭ꯋꯦꯟꯇꯤ ꯋꯥꯟ ꯗꯨꯔꯣ ꯊꯨꯡꯅꯗꯕ ꯑꯃ ꯂꯩꯕꯗꯨꯔꯣ ꯏꯁꯄꯣꯔꯠ ꯁꯥꯟꯅꯕꯒꯤ ꯑꯥ ꯈꯪꯉꯦ ꯑꯗꯨꯗꯤ ꯇ꯭ꯋꯦꯟꯇꯤ ꯐꯥꯏꯚ ꯇ꯭ꯋꯦꯟꯇꯤ ꯋꯥꯟ
ꯌꯦꯡꯅꯗ꯭ꯔꯣ ꯑꯗꯣ ꯑꯩꯗꯤ ꯅꯨꯡꯉꯥꯏꯌꯦ
ꯎꯝ ꯊꯨꯡꯅꯗꯒꯨꯝ ꯇꯧꯕꯅꯦ
ꯊꯨꯡꯅꯗꯦ ꯅꯥꯍꯤꯗꯣ ꯍꯦꯔꯣꯏꯟꯒꯤ ꯃꯃꯤꯡꯗꯣ ꯅꯥꯍꯤ ꯊꯣꯛꯂꯛ ꯀꯧꯋꯦꯕ ꯑꯗꯨꯒ ꯑ ꯃꯃꯥꯒ ꯃꯣꯏꯗꯣ ꯈꯥꯏꯅꯔꯒ ꯃꯆꯦꯅ ꯑꯦ ꯅꯠꯇꯦ ꯅꯠꯇꯦ ꯃꯆꯦ ꯈꯥꯏꯅꯕꯒꯤꯗꯨꯅ ꯀꯩꯅꯣꯅꯦ ꯈꯥꯏꯅꯕꯒꯤꯗꯨꯅ ꯕꯜꯀꯤ ꯑꯃ ꯏꯁꯇꯥꯔꯠ ꯑꯞ ꯍꯥꯏꯕ ꯏꯁꯇꯥꯔꯠ ꯑꯞ
ꯎꯝ ꯑꯗꯨꯒꯤ ꯀꯩꯅꯣꯗꯣ ꯑꯩꯁꯦ ꯇ꯭ꯋꯦꯟꯇꯤ ꯐꯥꯏꯚ ꯇ꯭ꯋꯦꯟꯇꯤ ꯋꯥꯟꯁꯦ ꯌꯦꯡꯗꯕꯤ ꯑꯗꯨꯝ ꯋꯥꯔꯤꯗꯤ ꯈꯪꯉꯦꯕ ꯃꯣꯏꯗꯣ ꯅꯨꯄꯤꯗꯨꯅ ꯐꯦꯟꯁꯤꯡ ꯁꯥꯟꯅꯕ ꯅꯠꯇ꯭ꯔꯥ ꯅꯨꯡꯉꯥꯏꯕꯅꯦ ꯑꯗꯨꯗꯣ ꯍꯟꯗꯛ ꯗ꯭ꯔꯃꯥ ꯑꯅꯧꯕꯁꯤꯡꯁꯦ ꯃꯥꯏꯔꯣꯜꯅꯦ ꯃꯦꯁꯤꯛꯁꯅ ꯑꯃ ꯇꯧꯕꯗꯨꯅ ꯑꯗꯨ ꯌꯦꯡꯕ ꯌꯥꯝ ꯅꯨꯡꯉꯥꯏꯌꯦ
ꯑꯗꯨꯒꯤ ꯑꯃ ꯍꯦꯔꯣ ꯃꯆꯥꯗꯣ ꯈꯪꯕ꯭ꯔꯥ ꯍꯧꯖꯤꯛꯀꯤ ꯐꯦꯟꯁꯤꯡꯗ ꯌꯥꯎꯕ ꯃꯣꯏ ꯐ꯭ꯔꯦꯟꯁ ꯐ꯭ꯔꯣꯝ ꯗꯥꯏꯄꯔ ꯇꯧꯕꯗꯣ
ꯑꯩ ꯌꯦꯡꯗ꯭ꯔꯤꯌꯦ
ꯑꯁ ꯅꯪ ꯌꯦꯡꯉꯗꯤ ꯅꯨꯡꯉꯥꯏꯗꯧꯅꯦ
ꯎꯝ ꯌꯦꯡꯁꯤꯔ ꯈꯪꯗꯦ ꯑꯩꯅ ꯊꯨꯡꯅꯗꯕꯗꯨꯗ ꯑꯩꯁꯦ ꯊꯨꯡꯅꯗꯕꯗ ꯇꯟꯖꯕ ꯍꯥꯏꯇꯥꯔꯦꯀꯣ
ꯊꯨꯡꯅꯗ꯭ꯔꯁꯨ ꯑꯃ ꯌꯥꯝ ꯊꯤꯅ ꯅꯨꯡꯁꯤꯕꯗꯨ ꯑꯣꯏꯕꯅꯦ
ꯎꯝ ꯑꯗꯨꯕꯨꯗꯤ ꯍꯥꯏ ꯃꯤ ꯔꯦꯇꯤꯡ ꯌꯥꯝ ꯋꯥꯡꯕꯅꯦ ꯑꯗꯨꯗꯣ
ꯎꯝ
ꯑꯩ ꯍꯧꯖꯤꯛ ꯀꯩꯅꯣ ꯌꯦꯡꯒꯦ ꯈꯜꯂꯤ ꯆꯥꯏꯅꯤꯁꯀꯤ ꯅꯦꯕꯔ ꯑꯦꯟꯗꯤꯡ ꯁꯝꯃꯔꯅ ꯑꯃ ꯌꯥꯝ ꯁꯥꯡꯗꯦꯕꯀꯣ ꯑꯦꯄꯤꯁꯣꯠ ꯇ꯭ꯋꯦꯟꯇꯤ ꯅꯥꯏꯟ ꯈꯛꯇꯅꯦꯕꯀꯣ
ꯎꯝ
ꯑꯗꯨꯒ ꯌꯦꯡꯒꯦ ꯈꯜꯂꯤꯕꯅꯤ ꯑꯩꯁꯦ ꯎꯝ ꯎꯝ ꯖꯦ ꯑꯦꯟ ꯕꯤꯒꯤ ꯍꯣꯝ ꯊꯨꯋꯇꯔꯒꯤ ꯑꯃ ꯂꯥꯛꯑꯦꯅꯦ ꯌꯥꯔ ꯄꯥꯠꯀꯦꯔꯣ ꯁꯤꯐꯥꯎ
ꯎꯝ ꯑꯩꯅ ꯑꯉꯥꯡ ꯑꯃꯗ ꯊꯥꯈꯤꯕꯅꯦ ꯈꯥꯕ ꯍꯜꯂꯣ ꯃꯈꯤꯌꯦ